ꯑꯥꯎ꯫ ꯅꯪꯗꯤ꯫
ꯑꯣ ꯇꯥꯏꯌꯦ ꯐꯖꯅ ꯇꯥꯏꯀꯣ꯫
ꯍꯣꯏ ꯐꯖꯅ ꯇꯥꯏ ꯑꯩꯁꯨ ꯅꯪꯒꯤꯗꯣ ꯐꯖꯅ ꯇꯥꯏ꯫
ꯑꯣ ꯑꯣ ꯑꯗꯨꯗꯤ ꯌꯥꯔꯦ ꯀꯔꯤ ꯇꯧꯔꯤꯅꯣ꯫
ꯑꯩꯗꯤ꯫ ꯃꯄꯥꯟꯗ ꯐꯝꯃꯒ ꯂꯩꯌꯦ ꯃꯅꯨꯡ ꯌꯨꯝ ꯃꯅꯨꯡꯗ ꯌꯥꯝ ꯁꯥꯕꯒꯤ꯫ ꯅꯪꯗꯤ꯫
ꯅꯪꯗꯤ ꯀꯔꯤ ꯇꯧꯔꯒ ꯂꯩ ꯍꯥ꯫
ꯃꯄꯥꯟꯗ ꯏꯪꯕ꯭ꯔꯣ꯫
ꯇꯥꯕ꯭ꯔꯣ꯫ ꯍꯣꯏ ꯃꯄꯥꯟꯗ ꯈꯔ ꯏꯪꯉꯦ ꯏꯪꯉꯤ ꯃꯅꯨꯡꯗꯗꯤ ꯑꯁ ꯌꯥꯝ ꯁꯥꯏ꯫
ꯐꯖꯅ꯫
ꯇꯥꯏꯌꯦ ꯅꯪ ꯇꯥꯗꯕ꯭ꯔꯣ꯫
ꯇꯥꯏꯌꯦ ꯇꯥꯏꯌꯦ꯫
ꯑꯣ ꯉꯁꯤꯗꯤ ꯊꯕꯛ ꯆꯠ
ꯊꯕꯛ ꯆꯠꯇꯦ ꯑꯗꯨꯝ ꯌꯨꯝꯗ ꯅꯨꯡꯇꯤ ꯅꯪꯗꯤ꯫
ꯑꯩ ꯅꯪꯒ ꯆꯞ ꯃꯥꯟꯅꯩꯗ ꯑꯗꯣ ꯉꯔꯥꯡ
ꯑꯣ ꯑꯣ ꯃꯄꯥꯟ ꯊꯣꯛꯎꯕ ꯅꯨꯡꯉꯥꯏꯕ꯭ꯔꯣ꯫
ꯅꯨꯡꯉꯥꯏ ꯆꯠꯂꯝꯗꯥꯏꯗꯗꯤ ꯀꯔꯤꯁꯨ ꯇꯧꯗꯦꯕꯀꯣ ꯑꯗꯨꯒꯤ ꯁꯠ ꯇꯤꯟꯁꯨ ꯄꯨꯗꯕꯤ ꯆꯠꯂꯦꯕ ꯑꯗꯨꯒ ꯍꯜꯂꯛꯄꯗꯗꯤ꯫ ꯅꯣꯡ ꯍꯩꯊꯔꯛꯑꯦ꯫
ꯑꯣ ꯋꯥꯔꯝꯅꯤꯅꯦ ꯑꯗꯨꯗꯤ꯫
ꯍꯣꯏ ꯑꯁ꯫ ꯎꯝ ꯐꯤꯔꯣꯟꯁꯨ ꯂꯣꯏ ꯆꯣꯠꯂꯦ ꯀꯣꯛꯁꯨ ꯂꯣꯏ ꯆꯣꯠꯂꯦ ꯑꯗꯨꯒꯤ ꯂꯣꯛ ꯈꯨꯒꯦ ꯇꯧꯋꯦ ꯉꯁꯤ ꯑꯩ ꯅꯪ ꯆꯥꯛ ꯊꯣꯡꯕ ꯍꯧꯔꯕꯣ
ꯍꯧꯗ꯭ꯔꯤꯌꯦ ꯏꯆꯦꯒꯤ ꯀꯩꯅꯣ ꯊꯣꯡꯕꯅꯤꯗ ꯑꯩ
ꯑꯣ ꯅꯪꯁꯨ ꯊꯕꯛ ꯌꯥꯝ ꯐꯕ ꯃꯥꯜꯂꯤꯀꯣ
ꯑꯁ ꯍꯧꯖꯤꯛꯀꯥꯟꯁꯦ ꯊꯕꯛ ꯏꯕꯨꯡꯒꯤ ꯊꯕꯛ ꯌꯥꯝꯕꯅ
ꯌꯥꯝꯕꯅ
ꯑꯩꯈꯣꯏꯗꯤ ꯑꯁ ꯑꯩꯗꯤ ꯏꯊꯟꯇ ꯂꯩꯕꯅꯤꯅꯀꯣ ꯇꯧꯅꯤꯡꯉꯛ ꯁꯨꯅꯤꯡꯕ ꯀꯥꯟꯗ ꯁꯨꯏ ꯆꯥꯅꯤꯡꯕ ꯀꯥꯟꯗ ꯆꯥꯏꯌꯦ ꯁꯨꯅꯤꯡꯗ꯭ꯔꯗꯤ ꯁꯨꯗꯦ ꯑꯁ ꯅꯨꯡꯉꯥꯏꯇꯦ ꯎꯝ
ꯑꯩꯗꯤ ꯑꯁ ꯍꯧꯖꯤꯛꯀꯥꯟꯁꯦ ꯃꯤꯒꯤ ꯁꯦꯕꯥ ꯇꯧꯕ
ꯐꯩꯌꯦ ꯑꯗꯣ ꯅꯪ ꯍꯧꯖꯤꯛ ꯃꯤꯒꯤ ꯁꯦꯕꯥ ꯇꯧ ꯍꯧꯖꯤꯛꯅ ꯇꯧꯕ ꯍꯧꯔꯗꯤ ꯅꯪ ꯌꯥꯝ ꯍꯩꯈ꯭ꯔꯅꯤꯌꯦ
ꯈꯪꯗꯦ ꯑꯗꯨꯁꯨ
ꯑꯁꯦꯡꯕꯅꯦ ꯁꯦꯕꯥꯁꯨꯅꯦ ꯃꯤ ꯇꯧꯕ ꯃꯤꯅ ꯍꯩꯕꯅꯦꯕ ꯇꯧꯗꯕ ꯃꯤꯁꯤꯡꯗꯣ ꯍꯩꯇꯕꯅꯦ
ꯎꯝ ꯑꯗꯨꯝ ꯍꯩꯌꯦ ꯃꯤꯁꯤꯡꯅꯀꯣ ꯍꯧꯖꯤꯛ ꯇꯧꯔꯗꯤ ꯅꯪ
ꯍꯣꯏ
ꯇꯧꯕ ꯍꯩꯔꯛꯑꯅꯤ ꯑꯗꯨꯃꯥꯏꯅ
ꯍꯣꯏ ꯅꯪꯕꯨ ꯀꯣꯕ ꯅꯨꯄꯥꯗꯤ ꯃꯥꯔꯥꯏ ꯕꯛ ꯐꯩꯀꯣ
ꯏꯁ
ꯅꯪ ꯌꯥꯝ ꯍꯩꯔꯅꯤꯅ ꯑꯩꯗꯤ ꯃꯤ ꯁꯦꯕꯥ ꯑꯩꯗꯤ ꯃꯤ ꯁꯦꯕꯥ ꯇꯧꯕ ꯌꯥꯝ ꯍꯩꯇꯦꯕ
ꯎꯝ
ꯀꯃꯥꯏꯅ ꯇꯧꯗꯣꯏꯅꯣ ꯀꯔꯤ ꯍꯥꯏꯗꯣꯏꯅꯣ ꯈꯪꯗꯦꯕ
ꯑꯩꯁꯨꯅꯦ ꯃꯣꯏꯅ ꯑꯗꯨꯝ ꯇꯧꯕꯤꯌꯣ ꯍꯥꯏꯔꯗꯤ ꯑꯩ ꯇꯧꯕꯤꯌꯨꯅꯦ ꯀꯔꯤ ꯀꯔꯤ ꯇꯧꯕꯤ ꯌꯨꯔ ꯑꯗꯨꯝꯕ ꯍꯪꯕꯗꯣ ꯇꯟꯕꯗꯣ ꯑꯩꯗꯣ
ꯑꫭ ꯑꯗꯨ ꯑꯣꯏꯁꯨ ꯍꯥꯏꯗꯤ ꯁꯨꯃꯥꯏꯅ ꯅꯥꯔꯗꯤ ꯍꯥꯏꯔꯗꯤ ꯁꯨꯃꯥꯏꯅ ꯇꯧꯕꯤꯔꯗꯤ ꯐꯕꯅꯦ ꯍꯥꯏꯕꯗꯣ ꯈꯔ ꯈꯔꯗꯤ ꯈꯪꯉꯃꯅꯤꯅꯀꯣ
ꯎꯝ
ꯑꯗꯨꯒꯤ ꯑꯗꯨ ꯐꯩꯌꯦꯕ ꯍꯌꯦꯡꯋꯥꯏ ꯅꯋꯥꯅ ꯁꯤ ꯅꯥꯏ ꯍꯥꯏꯅꯦ ꯁꯤ ꯅꯥꯏꯔꯗꯤ ꯁꯤ ꯇꯧꯔꯗꯤ ꯐꯕꯅꯦ ꯍꯥꯏꯌꯦ ꯅꯪ ꯇꯧꯕꯤꯕ ꯌꯥꯔꯦ
ꯈꯪꯗ°ꯗꯥ ꯑꯗꯨꯕꯨꯗꯤ
ꯈꯪꯗꯦ ꯍꯥꯏꯔꯒ ꯐꯝꯃꯒ ꯌꯦꯡꯂꯡꯉꯒ ꯂꯩꯕꯅꯦ
ꯀꯔꯤ ꯇꯧꯕꯤꯌꯨꯔꯥ ꯏꯅꯦ ꯑꯗꯨꯃꯥꯏꯅ ꯍꯥꯏꯔꯒ
ꯈꯪꯗꯦ ꯍꯥꯏꯔꯛꯑꯣ ꯍꯥꯏꯔꯛꯑꯣ ꯍꯥꯏꯔꯅꯤ ꯑꯩꯗꯤ
ꯀꯔꯤ ꯃꯐꯝꯗ ꯇꯧꯕꯤꯌꯨꯔꯥ ꯑꯗꯨꯃꯥꯏꯅꯀꯣ
ꯍꯣꯏ ꯈꯪꯗꯕꯅꯤꯅꯀꯣ
ꯑꯥ
ꯈꯪ ꯈꯪꯕꯅꯗꯤ ꯐꯩꯌꯦ ꯑꯗꯣ
ꯑ ꯑꯩ ꯍꯧꯖꯤꯛ ꯈꯛꯇ ꯀꯣ ꯅꯨꯄꯥ ꯑꯃꯗ ꯀꯣꯜ ꯇꯧꯋꯦ ꯑꯗꯣ ꯑꯗꯨ ꯅꯨꯄꯥꯗꯣ ꯅꯣꯏ ꯂꯣꯝꯗꯒꯤꯅꯦ ꯍꯥꯏꯌꯦꯅꯦ
ꯑꯣ ꯑꯣ ꯑꯩꯈꯣꯏ ꯑꯈꯣꯏ ꯈꯨꯟꯗꯤ ꯄꯥꯈꯩ ꯌꯥꯝꯕꯅꯤꯀꯣ
ꯑ ꯑꯗꯣ ꯅꯨꯄꯥꯗꯣ ꯋꯥ ꯌꯥꯝꯉꯔ
ꯅꯪ ꯑꯣ ꯐꯖꯅ ꯈꯥꯏꯔꯛꯄ꯭ꯔꯣ
ꯐꯖꯅ ꯈꯥꯏꯔꯛꯑꯦꯅꯦ ꯃꯥꯗꯣ
ꯑꯩꯈꯣꯏ ꯈꯨꯟꯒꯤ ꯅꯨꯄꯥ ꯀꯣ ꯈꯥꯏꯕ ꯍꯩꯕ ꯌꯥꯎꯕꯅꯤꯀꯣ ꯅꯪꯪ ꯅꯪ ꯑꯃꯨꯛ ꯑꯣ ꯅꯪ ꯑꯃꯨꯛ ꯇꯨꯕꯤꯒꯅꯤ ꯀꯣ ꯆꯦꯛꯁꯤꯜꯂꯣ ꯅꯪ ꯑꯣ
ꯑꯩ ꯉꯥꯡꯕ ꯃꯇꯝ ꯄꯤꯗꯦꯕ ꯑꯃ
ꯑꯩꯁꯨꯨ ꯈ꯭ꯔ ꯉꯥꯡꯒꯦ ꯍꯥꯏꯌꯣ
ꯑꯩꯅ ꯃꯔꯛ ꯃꯔꯛꯇ ꯑꯗꯨꯝ ꯈꯨꯝꯔꯛꯄꯅꯦꯕ
ꯑ
ꯅꯨꯡꯉꯥꯏꯌꯦ ꯃꯥꯕꯨ ꯀꯣꯜ ꯇꯧꯕꯗꯣꯀꯣ
ꯑꯣ ꯑꯣ ꯅꯨꯡꯉꯥꯏꯔꯗꯤ ꯑꯗꯨꯝ ꯁꯥꯟꯅꯥꯎꯑꯣ ꯅꯨꯡꯉꯥꯏꯕꯁꯤꯡꯗꯤ ꯑꯗꯨꯝ ꯁꯥꯟꯅꯧꯋꯣ ꯎꯝ ꯎꯝ
ꯀꯔꯤ ꯍꯥꯏ ꯀꯔꯤ ꯍꯥꯏꯁꯤꯔꯥ ꯃꯥꯅ ꯍꯥꯏꯕꯗꯣ ꯅꯪꯁꯦ ꯌꯥꯝ ꯅꯣꯛꯑꯦ ꯅꯪꯒꯤ ꯀꯣꯛ ꯈꯔ ꯌꯥꯗꯕ꯭ꯔꯥ ꯑꯗꯨꯃꯥꯏꯅ
ꯑꯣ
ꯕꯦꯔꯥꯅꯦ ꯃꯥꯅ ꯍꯥꯏꯥꯕꯗꯣ ꯍꯥꯏꯗꯤ
ꯅꯪ ꯑꯣ ꯅꯣꯡꯄꯗꯤ ꯇꯥꯃꯤꯟꯅꯦ ꯅꯣꯛꯄꯗꯤ ꯐꯩꯌꯦ ꯃꯤꯅ ꯍꯥꯏꯅꯕꯅꯦ ꯀꯥꯏ ꯍꯥꯏꯗꯣ ꯌꯥꯗ꯭ꯔꯣ ꯅꯪꯁꯨ
ꯍꯥꯏꯕꯤꯈ꯭ꯔꯦ ꯑꯗꯣ ꯃꯥ ꯅꯪꯁꯦ ꯑꯁ ꯀꯔꯤꯅꯣ ꯌꯥꯝ ꯅꯣꯛꯑꯦ ꯑꯗꯨꯃꯥꯏꯅ ꯃꯥꯗꯣ ꯋꯥꯔꯤꯗꯣ ꯌꯥꯝꯕꯒꯤ ꯑꯩꯁꯨ ꯈꯨꯝꯕꯤꯔꯩꯗꯣ ꯈꯪꯗ꯭ꯔꯤ ꯃꯥꯁꯨꯀ ꯑꯗꯨꯒ ꯑꯩꯅ ꯃꯔꯛ ꯃꯔꯛꯇ ꯅꯣꯛꯄꯤꯕ ꯑꯗꯨꯒꯤ
ꯅꯨꯡꯉꯥꯏꯕꯅꯦ ꯃꯥꯕꯨ ꯋꯥꯔꯤ ꯂꯤꯕꯗꯣ
ꯑꯁ ꯍꯣꯏ ꯑꯈꯣꯏꯗꯤ ꯍꯥꯏꯗꯤ ꯂꯩꯁꯥ ꯄꯥꯈꯪꯅꯤꯅꯀꯣ ꯑꯗꯨꯝ
ꯎꯝ
ꯄꯥꯈꯪꯁꯤꯡ ꯑꯗꯨꯝ ꯋꯥꯔꯤ ꯁꯥꯟꯅꯕ ꯐꯪꯅꯤꯅꯥꯀꯣ ꯌꯥꯝ ꯅꯣꯛꯅꯤꯡꯉꯦ ꯑꯩꯁꯨ ꯖꯥꯠ ꯖꯥꯠ ꯊꯦꯡꯅꯩꯌꯦ ꯉꯁꯤꯁꯦ
ꯑꯗꯨꯕꯣ ꯑ ꯃꯤ ꯅꯨꯄꯤ ꯑꯃ ꯉꯁꯤ ꯀꯣꯜ ꯇꯧꯔꯛꯑꯦ ꯑꯗꯣ ꯃꯥꯗꯤ ꯌꯥꯝ ꯏꯀꯥꯏꯕ ꯃꯥꯜꯂꯦ
꯭ꯎꯝ ꯑꯩꯈꯣꯏ ꯅꯨꯄꯤ ꯃꯁꯦꯟꯕꯨ ꯏꯀꯥꯏꯅꯕ꯭ꯔꯣ
ꯈꯪꯗꯦ ꯀꯣꯜ ꯇꯧꯔꯛꯄꯗ ꯑꯩꯗꯤ ꯑꯁꯨꯃꯍꯥꯏꯅ ꯀꯣꯜ ꯇꯧꯔꯛ ꯇꯧꯗꯕꯁꯦ ꯌꯥꯝ ꯏꯀꯩꯖꯕꯅꯦ ꯑꯗꯨꯃꯥꯏꯅ ꯍꯥꯏꯔꯛ
ꯑꯣ ꯑꯣ ꯈꯔ ꯑꯉꯥꯡꯁꯨ ꯑꯣꯏꯕꯒꯤ ꯃꯥꯜꯂꯦ ꯀꯣ
ꯈꯪꯗꯦ ꯑꯉꯥꯡꯔ ꯑꯍꯟꯔ
ꯂꯩꯁꯥꯕꯤ ꯐꯥ ꯍꯦꯛ ꯐꯥꯔꯒ ꯊꯣꯛꯄ ꯑꯉꯥꯡꯁꯤꯡꯗꯣ ꯑꯣꯏꯔꯝꯒꯅꯤꯕ ꯅꯠꯇ꯭ꯔꯗꯤ ꯏꯀꯥꯏꯔꯣꯏꯍꯦ
ꯃꯥ ꯋꯥ ꯉꯥꯡꯕꯗꯁꯨ ꯌꯥꯝ ꯅꯨꯡꯁꯤꯌꯦ
ꯑꯣ ꯑꯣ ꯑꯁ ꯅꯈꯣꯟꯗ ꯌꯥꯝ ꯅꯨꯡꯁꯤꯌꯦ ꯍꯥꯏꯌꯣ
ꯃꯥꯒꯤ ꯈꯣꯟꯖꯦꯜ ꯗꯣ ꯅꯨꯡꯁꯤꯕꯅꯤꯗ ꯄꯤꯛꯇ꯭ꯔꯨꯛ ꯄꯤꯛꯔꯒ
ꯎꯝ ꯑꯗꯨꯗꯤ ꯃꯤ ꯑꯗꯨꯗꯤ ꯑꯉꯥꯡ ꯑꯣꯏꯔꯝꯒꯅꯤ ꯀꯣ
ꯈꯪꯗꯦ ꯑꯉꯥꯡ
ꯃꯤ ꯃꯤ ꯃꯤ ꯑꯉꯥꯡ ꯑ ꯑꯉꯥꯡ ꯑꯣꯏꯕ ꯃꯤꯁꯤꯡꯗꯣ ꯈꯣꯟꯖꯦꯜꯗꯣ ꯑꯗꯨꯝ ꯈꯔ ꯅꯧꯕꯗꯣ ꯑꯗꯨꯝ ꯈꯪꯕꯅꯦ
ꯎꯝ ꯑꯩꯈꯣꯏꯒꯨꯝꯅ ꯑꯁꯤ ꯋꯥ ꯉꯥꯡꯕꯗꯁꯨ ꯌꯥꯝ ꯍꯩꯕ ꯅꯠꯇꯕ ꯃꯥꯂꯦ ꯃꯥꯕꯨ ꯃꯥꯗꯣ
ꯅꯪ ꯕꯣꯜ ꯌꯦꯡꯕ꯭ꯔꯥ ꯉꯁꯤꯒꯤꯗꯣ
ꯌꯦꯡꯗꯦ ꯑꯁ ꯑꯩ ꯕꯣꯜ ꯌꯦꯡꯗ꯭ꯔꯦ
ꯀꯔꯤꯒꯤ ꯌꯦꯡꯅꯤꯡꯗꯕ꯭ꯔꯣ ꯅꯪ
ꯌꯦꯡꯅꯤꯡꯗꯦ ꯇꯨꯝꯅꯤꯡꯉꯥꯏꯐꯥꯎ ꯁꯪꯗꯦ ꯍꯧꯖꯤꯛꯀꯥꯟ
ꯂꯣꯏꯔꯦ ꯅꯪ ꯊꯕꯛ ꯈꯨꯠꯆꯤꯟꯁꯤꯗꯤꯀꯣ
ꯍꯧꯒꯠꯂꯣ ꯑꯁꯤ ꯑꯁꯨꯃꯥꯏꯅ ꯇꯧꯑꯣ ꯋꯥꯏꯌꯦ ꯑ ꯃꯁꯥꯁ ꯇꯧꯕꯤꯌꯣ ꯑꯗꯨꯃꯥꯏ ꯇꯧꯋꯦꯅꯦ
ꯌꯥꯝ ꯐꯩꯌꯦ ꯑꯩꯈꯣꯏ ꯑꯣꯏꯔꯗꯤꯉꯣ ꯅꯪ ꯑꯁ ꯌꯥꯝ ꯐꯕ ꯃꯤꯅꯤꯅꯦ ꯑꯩꯈꯣꯏ ꯑꯣꯏꯗꯤ ꯉꯁꯥꯡ ꯉꯍꯥꯟꯗꯒꯤ ꯋꯥꯔꯦ ꯉꯝꯗ꯭ꯔꯦ ꯀꯔꯤ ꯀꯔꯤꯅꯣ ꯍꯥꯏꯔꯒ ꯂꯩꯔꯅꯤ
ꯉꯁꯤ ꯑ ꯉꯁꯤ ꯅꯨꯡꯗꯥꯡꯁꯦ ꯇꯨꯝꯕ ꯄꯦꯟꯗ꯭ꯔꯦꯕ
ꯑꯣ
ꯑꯩꯈꯣꯏ ꯇꯨꯝꯕꯗꯣ ꯄꯨꯡ ꯑꯃꯒꯨꯝꯕ ꯇꯥꯔꯕ ꯃꯥꯜꯂꯦ ꯑꯩꯅ ꯇꯨꯝꯕꯗꯣ ꯄꯨꯡ ꯇꯔꯥꯒꯨꯝꯗ ꯇꯨꯝꯅꯦꯕ ꯑꯗꯨꯒ ꯏꯆꯦꯅ ꯍꯧꯒꯠꯄꯗꯣ ꯄꯨꯡ ꯕꯔꯣ ꯑꯃꯗ ꯍꯧꯒꯠꯄꯤꯔꯦꯕ
ꯑꯣ
ꯑꯗꯣ ꯃꯥ
ꯑꯣ ꯑꯩ ꯈꯥꯡꯉꯦ ꯑꯣ ꯑꯣ ꯑꯣ ꯑꯩ ꯈꯪꯉꯦ ꯍꯧꯖꯤꯛ ꯍꯟꯗꯛ ꯁꯨꯇꯤꯗ ꯅꯪ ꯀꯪꯉꯤꯕ ꯃꯔꯝꯗꯣ ꯑꯩ ꯈꯪꯈ꯭ꯔꯦ ꯍꯧꯖꯤꯛ ꯅꯪ ꯐꯖꯅꯁꯨ ꯇꯨꯝꯗꯕ ꯑꯗꯨꯒ ꯊꯕꯛ ꯀꯟꯕ ꯑꯗꯨꯒꯤ ꯑꯣꯏꯔꯤꯅꯦ
ꯎꯝ ꯈꯪꯗꯦ ꯑꯗꯨꯒꯤꯔ
ꯑꯗꯨꯒꯤꯅꯦ ꯑꯗꯨꯒꯤꯅꯦ ꯈꯔ ꯅꯨꯡꯉꯥꯏꯔꯗꯤ ꯁꯨꯃꯥꯏꯅꯗꯤ ꯀꯪꯉꯣꯏꯗ ꯃꯤꯗꯤ ꯅꯣꯏ ꯊꯣꯔꯛꯑꯦ ꯍꯥꯏꯔꯒ ꯅꯪꯅ
ꯀꯪꯉꯒ ꯂꯩꯩꯔꯦ
ꯎꯝ
ꯑꯩ ꯌꯦꯡꯉꯦꯕ ꯉꯁꯤ ꯕꯣꯜꯗꯣ
ꯎꯝ
ꯔꯣꯅꯥ ꯑꯥ ꯀꯩꯅꯣ ꯄꯣꯔꯇꯨꯒꯜꯅ ꯀꯥꯈ꯭ꯔꯦ ꯔꯣꯅꯥꯜꯗꯣꯗꯣ ꯎꯝ ꯉꯁꯤꯗꯤ ꯀꯨꯏꯅ ꯁꯥꯟꯅꯗꯦ ꯉꯍꯥꯛ ꯈꯛꯇ ꯁꯥꯟꯅꯔꯒꯀꯣ ꯃꯥꯗꯤ ꯎꯝ ꯗꯨꯝ ꯐꯝꯔꯒ ꯂꯩꯈ꯭ꯔꯦ꯫
ꯑꯣ ꯑꯩꯗꯤ ꯕꯣꯜꯕꯨ ꯏꯟꯇꯔꯦꯁ ꯑꯝꯇ ꯂꯩꯇ꯭ꯔꯦꯗ ꯍꯥꯎꯕꯗꯗꯤ ꯌꯦꯡꯕꯅꯤ ꯗꯨꯕꯨ ꯊꯕꯛ ꯌꯥꯝꯃꯟꯕꯒꯤ ꯌꯦꯡꯅꯤꯡꯗꯔ꯭ꯦ
ꯑꯣ ꯑꯣ
ꯇꯨꯝꯕꯅ ꯐꯥꯔꯦ ꯍꯥꯏꯅ ꯑꯩ ꯇꯨꯝ
ꯍꯣꯏ ꯃꯣꯏꯒꯤ ꯕꯣꯜꯒꯤ ꯃꯇꯝꯗꯨꯁꯨ ꯇꯨꯝꯕ ꯅꯨꯡꯉꯥꯏꯕꯒꯤ ꯃꯇꯝꯗ ꯈꯛꯇ ꯄꯤꯌꯦ
ꯎꯝ
ꯀꯣ ꯄꯨꯡ ꯇꯔꯥ ꯃꯈꯥꯏꯒꯨꯝꯕꯗꯤ ꯑꯩꯈꯣꯏ ꯇꯨꯝ ꯇꯨꯝꯅꯤꯡꯂꯛꯄ ꯃꯇꯝꯗꯨꯅꯦꯕ ꯄꯨꯡ ꯑꯃ ꯑꯅꯤ ꯃꯔꯤꯒꯨꯝꯕꯁꯦ ꯇꯨꯝꯅ ꯅꯨꯡꯉꯥꯏꯕ ꯃꯇꯝ ꯉꯥꯛꯇꯅꯦꯕ
ꯍꯣꯏ ꯑꯗꯣ ꯏꯃꯥꯟꯕꯤ ꯑꯃꯗꯤ ꯑꯁ ꯕꯣꯜ ꯑꯗꯨꯝ ꯌꯦꯡꯉꯦ ꯍꯥꯏꯌꯦ ꯃꯥꯁꯨ
ꯑꯩꯗꯤ ꯅꯨꯇꯤꯒꯤꯗꯤ ꯌꯦꯡꯗꯦ ꯃꯔꯛ ꯃꯔꯛꯇ ꯎꯝ ꯀꯟꯇ꯭ꯔꯤ ꯐꯖꯕꯒꯨꯝꯕ ꯁꯇ꯭ꯥꯔ ꯄ꯭ꯂꯦꯌꯔꯁꯤꯡꯗꯣ ꯃꯣꯏ ꯌꯥꯎꯕ ꯒꯨꯝ ꯃꯣꯏꯒꯤ ꯀꯟꯇ꯭ꯔꯤ ꯊꯣꯔꯛꯄꯒꯨꯝꯕ ꯑꯗꯨꯒꯨꯝꯕꯗ ꯌꯦꯡꯕꯅꯤꯗ
ꯏꯃꯥꯟꯅꯕꯤ ꯑꯃꯗꯤ ꯅꯨꯡꯇꯤꯒꯤ ꯌꯦꯡꯉꯦ ꯍꯥꯏꯌꯦ
ꯑꯁꯤ ꯕꯣꯜ ꯌꯦꯡꯅꯤꯡꯉꯥꯏ ꯅꯦꯠꯄꯦꯛꯁꯨ ꯑꯟꯂꯤꯃꯤꯇꯦꯠ ꯀꯥꯞꯄꯅꯤꯅꯦꯍꯦ
ꯃꯥꯜꯂꯦ ꯑꯩꯁ ꯌꯥꯝ ꯂꯩꯥꯏꯕ ꯃꯥꯜꯂꯦ ꯃꯥꯗꯣ ꯃꯥꯅ ꯁꯞꯄꯣꯔꯠ ꯇꯧꯕꯗꯣ ꯄꯣꯔꯗꯤ ꯃꯥ ꯀꯞꯄꯦ ꯍꯥꯏꯌꯦ
ꯑꯣ ꯑꯣ ꯑꯁ ꯃꯥꯗꯤ ꯌꯥꯝꯅ ꯐꯖꯟꯅ ꯌꯥꯝꯅ ꯀꯟꯕ ꯐꯦꯟ ꯑꯣꯏꯕ ꯃꯥꯜꯂꯦ
ꯑꯣ ꯑꯣ
ꯍꯌꯦꯡꯗꯣ
ꯎꯝ
ꯑꯥꯔꯖꯦꯟꯇꯤꯅꯥ ꯂꯩꯌꯦ ꯍꯥꯏꯕꯅꯦ ꯌꯦꯡꯗꯣꯏꯅꯦ ꯑꯩꯁꯨ ꯄꯨꯡ ꯃꯔꯤ ꯃꯈꯥꯏꯗ
ꯃꯔꯤ ꯃꯈꯥꯏꯗ ꯑꯗꯨ ꯌꯦ ꯑꯗꯨ ꯑꯣꯏꯔꯗꯤ ꯑꯩꯁꯨ ꯌꯦꯡꯒꯦ ꯑꯗꯨꯗꯤ
ꯑꯈꯣꯏꯗꯤꯅꯦ ꯏꯊꯟꯇ ꯂꯩꯕꯅꯤꯅ ꯄꯨꯡ ꯃꯔꯤ ꯃꯈꯥꯏꯒꯤꯗꯣ ꯄꯨꯡ ꯇꯔꯨꯛ ꯃꯈꯥꯏꯔꯥ ꯑꯗꯨꯋꯥꯏꯗ ꯂꯣꯏꯕꯅꯤꯅꯦ
ꯑꯣ
ꯄꯨꯡ ꯇꯔꯨꯛ ꯇꯔꯥ ꯇꯔꯨꯛ ꯃꯈꯥꯏꯗꯔꯥ ꯀꯥꯎꯊꯣꯛꯈ꯭ꯔꯦ ꯑꯗꯨꯒꯨꯝꯕꯗ ꯂꯣꯏꯒꯅꯦꯕꯀꯣ
ꯌꯦꯡꯕ ꯌꯥꯝ ꯅꯨꯡꯉꯥꯏꯕ꯭ꯔꯅꯦ ꯅꯪꯕꯨ ꯕꯣꯜ ꯃꯊꯟꯗ
ꯍꯣꯏ ꯑꯩꯗꯤ ꯅꯨꯡꯉꯥꯏꯈ꯭ꯔ ꯏꯊꯟꯇ ꯑꯣꯏꯔꯁꯨ ꯑꯗꯨꯝ ꯅꯨꯡꯉꯥꯏꯌꯦ ꯕꯣꯜꯗꯣ ꯌꯦꯡꯅꯤꯡꯕꯒꯤꯔ ꯈꯪꯗꯦ꯫
ꯍꯣ ꯍꯣ ꯍꯣ ꯑꯩꯗꯤ ꯏꯊꯟꯗꯁꯨ ꯌꯦꯡꯕ ꯇꯜꯂꯦ꯫ ꯇꯨꯝꯅꯤꯡꯕꯅ ꯑꯗꯨꯝ
ꯑꯁ ꯑꯩꯗꯤ ꯌꯦꯡꯉꯦ ꯌꯦꯡꯉꯦꯗꯅ ꯑꯗꯨꯒ ꯇꯨꯝꯃꯦ ꯑꯗꯨꯒ ꯄꯨꯡ ꯑ ꯃꯄꯟ ꯇꯔꯥ ꯑꯗꯨꯋꯥꯏꯗ ꯆꯥꯛ ꯆꯥꯔꯅꯤ꯫
ꯎꯝ
ꯑꯃꯨꯛ ꯇꯨꯝꯕꯒꯤ ꯫
ꯅꯪꯒ ꯂꯩꯃꯤꯟꯅ ꯑ ꯂꯩ ꯂꯩꯃꯤꯟꯅꯕ ꯅꯨꯄꯤ ꯑꯃ
ꯅꯨꯄꯤ ꯑꯃꯗꯨꯗꯤ ꯌꯦꯡꯗꯦ ꯍꯣꯏ ꯃꯥꯗꯤ ꯌꯦꯡꯅꯤꯡꯗꯦ ꯍꯥꯏꯌꯦꯗ ꯌꯦꯡꯗꯦ ꯃꯥꯗꯤ ꯇꯨꯝꯅꯤꯡꯉꯥꯏ ꯈꯛꯇ ꯍꯣꯠꯅꯔꯒ ꯂꯩꯌꯦ
ꯑꯩꯒ ꯆꯞ ꯃꯥꯅꯔꯦꯅꯦ ꯃꯥꯗꯤ
ꯍꯣꯏ ꯃꯥ ꯍꯟꯗꯛ ꯈꯔ ꯑꯃꯨꯛ ꯅꯣꯏꯊꯣꯛꯈꯔꯕꯅꯦ
ꯑꯣ
ꯅꯣꯏꯈ꯭ꯔꯝꯅꯦ ꯃꯊꯨꯟꯒꯥꯖꯦ ꯌꯥꯝ ꯆꯥꯎꯈ꯭ꯔꯝꯅꯦ
ꯋꯥꯛꯀꯤꯡ ꯆꯠꯂꯣꯅ
ꯈꯪꯗꯦꯗ ꯏꯕꯥꯅꯤꯁꯨ ꯋꯥꯛꯀꯤꯡ ꯆꯠꯅꯤꯡꯉꯥꯏ ꯀꯣ ꯑꯈꯣꯏ ꯃꯅꯥꯛꯇ ꯒ꯭ꯔꯥꯎꯟ ꯂꯩꯕꯗꯣ ꯑꯃ ꯆꯥꯎꯕ ꯑꯗꯨꯗ ꯆꯦꯟꯁꯤ ꯀꯣ ꯍꯥꯏꯅ ꯋꯥꯗꯤ ꯂꯣꯏꯁꯤꯟꯕꯤꯈ꯭ꯔꯕ ꯑꯗꯨꯒ ꯊꯕꯛꯇꯤ ꯄꯥꯡꯊꯣꯛꯇ꯭ꯔꯤꯌꯦ
ꯃꯪꯗ ꯑꯗꯨ ꯃꯪꯗ ꯑꯣꯏꯅ ꯆꯦꯟꯕ꯭ꯔꯣ ꯑꯗꯨꯗꯤ
ꯏ ꯎꯝ ꯋꯥꯗꯤ ꯋꯥꯗꯤ ꯋꯥꯝ ꯑꯣ ꯉꯥꯡꯕ ꯅꯨꯡꯉꯥꯏꯌꯦ ꯊꯕꯛ ꯄꯥꯡꯊꯣꯛꯄꯗꯤ ꯌꯥꯝ ꯋꯥꯏꯍꯦ
ꯃꯥꯡꯗ ꯋꯥꯛꯀꯤꯡ ꯆꯦꯟꯕ
ꯍꯣꯏ ꯇꯨꯝꯗ꯭ꯔꯤꯉꯩꯗ ꯁꯥꯅꯕ ꯂꯣꯏꯔꯦꯗꯅ ꯑꯗꯨꯒ ꯇꯨꯝꯕꯀꯥꯟꯗ ꯆꯥꯟ ꯆꯦꯜꯂ ꯂꯩꯩꯕ